ꯑꯥ
ꯇꯥꯏꯌꯦ ꯇꯥꯏꯌꯦ ꯀꯩꯗꯧꯔꯤꯅꯣ
ꯑꯦ ꯐꯝꯔꯒ ꯂꯩ ꯍꯧꯖꯤꯛꯇꯤ ꯅꯪꯗꯤ
ꯑꯩꯁꯨ ꯐꯝꯃꯤ ꯀꯟꯅ ꯃꯦꯖꯤꯛꯆꯦꯆ ꯁꯥꯟꯅꯔꯒ ꯐꯝꯃ ꯂꯩ
ꯑꯦ ꯌꯥꯝ ꯐꯩꯀꯣ ꯃꯤꯗꯤ
ꯐꯥꯗꯦ ꯐꯥꯗꯦ ꯍꯣꯏ ꯅꯨꯡꯉꯥꯏꯔꯦ ꯅꯨꯡꯉꯥꯏꯔꯦ ꯈꯪꯗꯦꯗ ꯁꯃꯥꯟꯕꯒꯤ ꯒꯌꯥꯟ ꯃꯥꯟ ꯇꯥꯗ꯭ꯔꯦꯅꯦ ꯅꯪꯗꯤ ꯅꯨꯡꯉꯥꯏꯔꯤꯕꯣ
ꯑ ꯅꯨꯡꯉꯥꯏꯌꯦ ꯍꯣꯏ ꯑꯩꯈꯣꯏꯗꯤ
ꯑꯣ ꯅꯣꯏ ꯃꯤ ꯀꯌꯥ ꯂꯩꯕ꯭ꯔꯣ
ꯑꯩꯈꯣꯏꯗꯤ ꯃꯤ ꯑꯍꯨꯝ
ꯀꯩ ꯇꯧꯔꯤꯅꯣ ꯌꯥꯝꯃꯦꯅꯥ
ꯌꯥꯝꯃꯤ ꯍꯣꯢ
ꯑꯣ
ꯆꯥꯛ ꯆꯥꯔꯕ꯭ꯔꯣ
ꯆꯥꯗꯔꯤꯗ ꯋꯥꯗꯦꯗ ꯆꯥꯛ ꯆꯥꯅꯤꯡꯉꯥꯏ
ꯑꯣ ꯊꯣꯡꯗꯤ ꯊꯣꯡꯉꯔꯕ꯭ꯔꯥ
ꯑꯩ ꯃꯝꯗ꯭ꯔꯤꯍꯦ꯫
ꯑꯣ꯫
ꯅꯣꯏꯗꯤ ꯃꯝꯂꯕꯣ꯫
ꯃꯝꯗꯤꯌꯦ꯫
ꯑꯣ꯫
ꯍꯌꯦ꯫ ꯉꯁꯤ ꯆꯔ ꯆꯔ ꯆꯠꯄ꯭ꯔꯥ꯫
ꯑꯥ ꯑꯩ ꯆꯥꯟꯁ ꯅꯠꯇꯦ ꯈꯔ ꯇꯥꯕ꯫ ꯅꯣꯏꯅꯤ ꯆꯠꯄ꯭ꯔꯣ꯫
ꯑꯩꯈꯣꯏꯗꯤ ꯆꯠꯇꯦ ꯆꯠꯇ꯭ꯔꯦ꯫
ꯆꯥꯡ ꯍꯤꯟꯖꯥꯡ ꯊꯣꯡꯅꯔꯕꯣ꯫
ꯍꯥ
ꯆꯥꯛ ꯏꯟꯖꯥꯡ ꯊꯣꯡꯅꯔꯕꯣ꯫
ꯊꯣꯡꯗ꯭ꯔꯤꯌꯦ꯫
ꯑꯣ ꯀꯩ ꯍꯤꯟꯖꯥꯡ ꯆꯥꯔꯅꯤ꯫
ꯍꯋꯥꯏꯒ ꯑꯜꯂꯨ
ꯎꯝ ꯅꯩꯔꯦ ꯍꯋꯥꯏ ꯑꯂꯨ ꯆꯥꯅꯕ꯭ꯔꯣ꯫
ꯑꯥ ꯃꯔꯛ ꯃꯔꯛꯇ ꯍꯧ ꯃꯔꯛ ꯃꯔꯛꯇ ꯀꯩꯅꯣ ꯑꯁ ꯈꯥꯃꯦꯟ ꯆꯥꯔꯅꯤ ꯃꯔꯛ ꯃꯔꯛꯇ ꯏꯔꯣꯟꯕ ꯆꯥꯔꯅꯤ꯫ ꯅꯣꯏꯗꯤ ꯅꯪ ꯑꯥꯗ ꯂꯩꯕꯗ ꯅꯨꯡꯉꯥꯏꯔꯤꯕꯣ꯫
ꯈꯪꯗꯦꯗ꯫
ꯑꯣ꯫
ꯅꯨꯡꯉꯥꯏ ꯍꯥꯏꯔ ꯅꯨꯡꯉꯥꯏꯇꯦ ꯍꯥꯏꯇꯥꯏ ꯒ꯭ꯌꯥꯟ ꯇꯥꯗꯦ꯫
ꯑꯝ꯫ ꯍꯧꯖꯤꯛꯇꯤ ꯀꯅꯥ ꯀꯅꯥ ꯂꯩꯒꯦ꯫
ꯑꯗꯨꯗꯤ ꯏꯇꯣꯝꯇ ꯂꯩꯌꯦ꯫
ꯎꯝ꯫
ꯅꯪꯗꯤ ꯀꯥ ꯀꯅꯥ ꯀꯅꯥ ꯂꯩꯒꯦ ꯅꯣꯏꯅꯤꯃꯛ ꯂꯩꯕ꯭ꯔꯣ꯫
ꯍꯧꯖꯤꯛꯇꯤ ꯏꯊꯟꯗꯅꯦ ꯑꯗꯣ ꯅꯪ ꯍꯧꯖꯤꯛ ꯍꯧꯖꯤꯛꯀꯥꯟꯁꯨ ꯑꯦꯝꯃꯦꯜꯇꯣ ꯁꯥꯟꯅꯔꯤꯕ꯭ꯔꯥ꯫
ꯑꯩꯗꯣ ꯑꯗꯨꯗꯣ ꯆꯪꯗ꯭ꯔꯦꯕꯀꯣ꯫
ꯑꯥ꯫
ꯁꯤꯗꯩꯗꯤ ꯆꯦꯁ ꯑꯣꯏꯅ ꯁꯥꯟꯅꯕ ꯑꯗꯨꯒꯤ꯫
ꯑꯦ ꯃ꯭ꯌꯨꯖꯤꯛꯁꯦ ꯁꯥꯟꯅꯕ ꯅꯨꯡꯉꯥꯏꯕ꯭ꯔꯥ꯫
ꯈꯪꯗꯦꯗꯥ ꯑꯍꯥꯟꯕ ꯑꯍꯥꯟꯕ ꯍꯧꯕ ꯃꯇꯝꯗꯗꯤ ꯅꯨꯡꯉꯥꯏꯇꯦꯕꯀꯣ꯫ ꯀꯨꯏꯔꯒ ꯃꯥꯒꯤ ꯀꯩ ꯀꯩꯅꯣ꯫ ꯈꯔ ꯈꯔ ꯈꯪꯂꯛꯄ ꯀꯥꯟꯗꯗꯤ ꯍꯣꯏ ꯅꯨꯡꯗꯤ ꯅꯨꯡꯉꯥꯏꯅ꯫
ꯑꯣ ꯑꯩꯗꯤ ꯃ꯭ꯌꯨꯖꯤꯛ ꯆꯦꯁꯦ ꯁꯥꯟꯅꯅꯤꯡꯗꯦ ꯁꯨꯡꯁꯥꯟ ꯁꯥꯟꯅꯗꯦ ꯑꯩꯗꯤ꯫
ꯑꯩꯈꯣꯏ ꯑꯩꯈꯣꯏꯁꯨ ꯍꯥꯟꯅ ꯄꯥꯝꯃꯝꯗꯦꯕꯀꯣ ꯑꯗꯨꯒꯤ꯫ ꯅꯍꯥꯟ ꯗꯣ ꯀꯩꯅꯣꯝ꯫ ꯀꯩꯅꯣꯝ ꯂꯣꯏꯔꯝꯗꯥꯏꯗ ꯁꯤꯅ ꯂꯣꯏꯔꯝꯗꯥꯏꯗ꯫ ꯁꯤꯃꯟ ꯀꯩꯅꯣꯝ ꯌꯥꯝ ꯁꯤꯕꯀꯣ꯫ ꯎꯝ ꯍꯥꯏꯗꯤ ꯑ ꯒꯦꯝꯁ ꯁꯥꯟꯅꯕ ꯀꯥꯟꯗ ꯑꯗꯨꯝꯅ꯫ ꯁꯤꯕ ꯁꯤꯕ ꯇꯧꯕꯒꯦ꯫
ꯀꯩꯅꯣ ꯍꯧꯖꯤꯛ ꯍꯧꯖꯤꯛ ꯄ꯭ꯔꯣꯃꯣ ꯂꯥꯛꯀꯅꯤ ꯄ꯭ꯔꯣꯃꯣ ꯏꯚꯦꯟ꯫ ꯈꯪꯕ꯭ꯔꯥ꯫
ꯈꯪꯗꯦ ꯆꯪꯗ꯭ꯔꯦ ꯀꯨꯏꯔꯦ꯫
ꯆꯪꯕ ꯀꯨꯏꯗ꯭ꯔꯦ ꯀꯨꯏꯔꯦ꯫
ꯀꯨꯏꯔꯦ ꯆꯪꯗꯕ ꯃꯔꯛ ꯃꯔꯛꯇꯤ ꯆꯪꯉꯦ ꯑꯗꯨ ꯑꯣꯏꯁꯨ ꯐꯖꯅ ꯌꯦꯡꯍꯧꯗꯦ ꯑꯗꯨꯒꯨꯝꯕꯗꯣ
ꯑꯣ
ꯈꯪꯗꯦ ꯅꯪ ꯀꯩꯗꯧꯔ ꯂꯩꯒꯦ ꯍꯟꯗꯛ ꯊꯕꯛ ꯇꯧꯕ꯭ꯔꯣ ꯀꯃꯥꯏ ꯇꯧꯕ꯭ꯔꯣ
ꯊꯕꯛ ꯇꯧꯋꯦ ꯊꯕꯛ ꯇꯧꯔꯒ ꯀꯣꯂꯦꯖ ꯀꯣꯂꯦꯖ ꯃꯔꯛ ꯃꯔꯛ ꯆꯠꯂꯦ ꯀꯣꯔꯦꯁꯄꯣꯟꯗꯤꯡ
ꯑꯣ ꯐꯩꯅ ꯑꯗꯨꯗꯤ
ꯌꯥꯝ ꯋꯥꯏꯍꯦ ꯍꯧꯖꯤꯛꯀꯥꯟꯁꯦ꯫
ꯍꯣꯏꯗ ꯂꯥꯟ ꯂꯥꯟ ꯇꯧꯕꯁꯤꯅ ꯒ꯭ꯌꯥꯟ ꯃꯥꯟ ꯇꯥꯗ꯭ꯔꯦꯗ꯫
ꯈꯪꯗꯦ꯫
ꯎꯝ ꯍꯣꯏꯗ ꯃꯥ ꯃꯥꯒꯤ ꯊꯣꯛꯄ ꯇꯧꯕ ꯍꯥꯏꯗꯨꯅꯤ꯫
ꯍꯣꯔꯦꯟ ꯁꯥꯟꯅꯗꯣꯏꯔ ꯒꯦꯝ꯫
ꯍꯣꯔꯦꯟꯖꯦ ꯈꯪꯗꯦ꯫ ꯅꯣꯏꯗꯤ ꯑꯗꯨꯝ ꯁꯥꯟꯅꯕ꯭ꯔꯣ꯫
ꯑꯗꯨꯝ ꯁꯅꯥꯏ ꯍꯣꯏ ꯑꯩꯈꯣꯏꯗꯤ꯫
ꯑꯣ꯫
ꯑꯩꯗꯤ ꯁꯥꯟꯅꯗꯕ ꯀꯨꯏꯔꯦ ꯑꯗꯨꯗ
ꯎꯝ
ꯃꯔꯛ ꯃꯔꯛꯇ ꯄꯨꯅꯨꯝ ꯗꯨꯃꯏ ꯀꯥꯕꯤ
ꯑ ꯑ ꯅꯩꯌꯦ ꯅꯩꯔꯤꯀꯣ ꯅꯩꯔꯤꯀꯣ
ꯎ ꯑꯩꯁꯨ ꯀꯩꯅꯣꯝ ꯀꯩꯅꯣꯝ ꯅꯨꯡꯗꯥꯡꯇꯪꯅꯦꯕꯀꯣ ꯑꯗꯨꯒꯤ ꯁꯥꯟꯅꯅꯤꯡꯕ ꯃꯇꯝꯗ ꯁꯥꯟꯅꯕ ꯌꯥꯝ ꯁꯥꯟꯅꯗꯦꯗ ꯑꯗꯨꯦ꯫
ꯅꯪꯒꯤ ꯏꯃꯦꯜ ꯑꯦꯀꯥꯎꯟꯗꯣ ꯀꯅꯥꯅ ꯁꯨꯅꯔꯕ꯭ꯔꯥ ꯅꯊꯟꯅ ꯁꯥꯟꯅꯕ꯭ꯔꯥ
ꯍꯣꯏ ꯑꯩꯇꯪ ꯁꯥꯟꯅꯩꯌꯦ ꯑꯩꯅ ꯑꯩꯗꯤ ꯆꯦꯁ ꯑꯣꯏꯅ ꯄꯥꯏꯕꯀꯣ ꯑꯗꯨꯒꯤ
ꯎꯝ ꯅꯪꯒꯤ ꯎꯝ ꯒꯩꯅꯣ ꯅꯪꯒꯤ ꯏꯅꯥꯎꯅꯨꯄꯥ ꯊꯕꯛ ꯇꯧꯕ ꯃꯥꯜꯂꯤꯀꯣ
ꯈꯪꯗꯦꯅꯦ ꯀꯧꯔꯛꯀꯅꯤ ꯀꯧꯔꯛꯀꯅꯤ ꯍꯥꯏꯅ ꯁꯨꯡꯀꯧ ꯀꯧꯔꯛꯇ꯭ꯔꯦ ꯑꯗꯨꯁꯨ ꯁꯨꯒꯤꯌꯥꯟ ꯃꯥꯟꯇꯗ꯭ꯔꯕꯅꯦ ꯊꯕꯛ ꯇꯧꯕ ꯇꯧꯕ ꯒꯤꯌꯥꯟꯇꯗ꯭ꯔꯦ ꯅꯍꯥꯟꯗ ꯎꯝ
ꯊꯕꯛꯇꯣ ꯍꯧꯔꯅꯤꯅ ꯂꯛ ꯂꯛꯄ ꯃꯥꯜꯂꯦ ꯏꯝꯐꯥꯜꯗ
ꯍꯣꯏ ꯑꯗꯨꯁꯨ ꯑꯗꯨꯁꯨ ꯑꯣꯏꯔꯦ ꯑꯗꯨꯁꯨ ꯑ ꯈꯨꯟꯗ ꯀꯩꯅꯣꯝ ꯇꯧꯏꯗꯅ
ꯑꯥ
ꯃꯣꯏ ꯆꯍꯥꯟꯗꯦ ꯀꯩꯅꯣꯝ ꯄꯤꯕ ꯇꯧꯕ ꯇꯧꯕꯗꯣ ꯑꯗꯨꯁꯨ ꯑꯃꯨꯛ ꯅꯨꯡꯉꯥꯏꯇꯕꯀꯣ ꯑꯗꯨꯒꯤ
ꯑꯣ ꯍꯧꯖꯤꯛꯇꯤ ꯃꯥ ꯍꯧꯖꯤꯛꯇꯤ ꯃꯥꯗꯣ ꯀꯔꯤ ꯀꯔꯤ ꯊꯕꯛ ꯇꯧꯕ꯭ꯔꯥ
ꯀꯩꯝꯁꯨ ꯇꯧꯗꯩ ꯑꯗꯨꯝ ꯐꯝ ꯂꯩꯌꯦ ꯃꯥꯗꯤ
ꯑꯣ ꯌꯥꯝ ꯅꯨꯡꯉꯥꯏꯀꯣ
ꯅꯨꯡꯉꯥꯏꯕ ꯌꯥꯗꯦ ꯖꯦꯔꯣꯛꯅꯐꯝꯝ ꯂꯩꯕꯅꯤ ꯅꯨꯡꯉꯥꯏꯕꯒꯤ ꯋꯥ ꯅꯠꯇꯦ
ꯑꯈꯣꯏꯁꯨꯨ ꯖꯤꯔꯣꯅꯤ ꯀꯔꯤꯅꯣ
ꯅꯣꯏꯗꯤ ꯈꯨꯠꯇ ꯈꯤꯇꯪ ꯈꯤꯇꯪ ꯊꯣꯛꯅꯤꯡꯉꯥꯏ ꯇꯧꯋꯤ ꯐꯩ ꯑꯗꯨꯗꯤ
ꯍꯩ ꯍꯥ ꯈꯪꯗꯦꯗ
ꯎꯝ ꯐꯩꯌꯦ ꯐꯩꯌꯦ ꯑꯗꯨꯃꯥꯏꯅ ꯇꯧꯔꯁꯨ ꯎꯝ ꯃꯣꯏ ꯑꯇꯣꯞꯄ ꯁꯤꯡꯗꯤ ꯀꯥꯏ ꯀꯥꯏ ꯆꯠꯅꯥ ꯈꯔꯒꯦ
ꯂꯩꯌꯦ ꯁꯨꯟꯗ
ꯑꯣ
ꯑꯃꯅ ꯑꯃꯅ ꯑꯥ ꯐꯥꯔꯁ ꯁꯤꯃꯤꯁꯇꯔ ꯀꯣꯂꯦꯖ ꯆꯟ ꯑꯦꯠꯃꯤꯁꯟ ꯇꯧꯔꯒ ꯂꯩꯌꯦ ꯑꯃꯒ ꯀ꯭ꯂꯥꯁ ꯇ꯭ꯋꯦꯜꯐ ꯑꯦꯛꯖꯥꯝ ꯊꯥꯔꯒ ꯂꯩꯌꯦ
ꯑꯣ ꯐꯩꯏꯅ
ꯎꯝ
ꯍꯣꯏꯗ ꯍꯣꯏꯗ ꯃꯥꯏ ꯃꯥꯏ ꯊꯣꯛꯄ ꯍꯥꯏꯈ꯭ꯔꯦꯅꯦ
ꯀꯩꯅꯣ ꯑꯝꯇ ꯍꯥꯏꯕꯒꯤꯅꯦ ꯑꯗꯣ ꯑꯥ ꯑꯩꯒꯤ ꯐꯥꯔꯁ ꯁꯦꯃꯤꯁꯇꯔ ꯔꯤꯖꯜꯁꯦ
ꯑꯥ
ꯊꯣꯛꯇ꯭ꯔꯤꯌꯦ ꯀꯩꯅꯣ ꯁꯦꯀꯦꯟ ꯁꯤꯃꯤꯁꯇꯥꯔ ꯃꯊꯪ ꯊꯥꯗ ꯍꯧꯔꯅꯤ ꯀꯪꯅꯗꯦꯗ
ꯍꯣꯏ ꯑꯗꯨꯃꯥꯏ ꯇꯧꯒꯟꯕꯅꯦ ꯀꯣꯂꯦꯖꯇꯗꯤ ꯑꯗꯨꯝ ꯑꯗꯨꯝ ꯃꯔꯥ ꯃꯔꯥꯛꯛꯇ ꯑꯗꯨꯃꯥꯏꯅ ꯇꯧꯔ ꯂꯩꯕꯅꯦꯕꯀꯣ ꯔꯤꯖꯜ ꯊꯣꯛꯇꯔꯤꯉꯩꯗ ꯑꯃꯨꯛ ꯑꯦꯛꯖꯥꯝ ꯊꯥꯡꯖꯤꯟꯕ ꯇꯧꯕꯅꯦ ꯑꯦꯛꯖꯥ ꯃꯦꯟ
ꯑꯣ ꯈꯣꯏ ꯑꯩꯈꯣꯏ ꯏꯊꯟꯗ ꯔꯤꯖꯜꯇꯣ ꯌꯦꯡꯗꯣꯏꯔꯥ
ꯔꯤꯖꯜ ꯊꯣꯛꯄꯗꯣ ꯅꯣꯏꯀꯣ ꯀꯩꯅꯣꯝꯗ ꯂꯥꯛ ꯂꯥꯛꯂꯝꯒꯅꯤ ꯀꯣꯂꯦꯖꯇ
ꯎꯝ ꯀꯣꯂꯦꯖ ꯂꯥꯛꯇꯔꯤ ꯍꯪꯉꯦ ꯑꯗꯣ ꯑꯣꯖꯥꯁꯨ ꯈꯪꯗ꯭ꯔꯤ ꯍꯥꯏ ꯈꯪꯗ꯭ꯔꯤ ꯍꯥꯏ ꯏꯁ ꯍꯣꯔꯦꯟ
ꯑꯩꯈꯣꯏ ꯑꯩꯈꯣꯏ ꯇꯝꯕ ꯃꯇꯝꯗꯗꯤ ꯑꯩꯈꯣꯏꯗꯤ ꯑꯣ ꯀꯦꯔꯝ ꯑꯣꯏꯅ ꯆꯠꯈ꯭ꯔꯕꯅꯤ ꯕꯦꯁꯤ ꯑꯣꯏꯅ ꯆꯠꯈ꯭ꯔꯕꯅꯤꯅꯀꯣ ꯗꯥꯏꯔꯦꯛ ꯇꯣꯉꯥꯟꯅ ꯑꯗꯨꯒꯤ ꯍꯣꯏꯗꯤ ꯑꯗꯨꯃꯥꯏꯅ ꯇꯧꯗꯦꯕꯀꯣ ꯑꯗꯨꯒꯤ
ꯎꯝ ꯍꯝ
ꯅꯣꯏ ꯅꯪ ꯀꯩ ꯀꯣꯂꯦꯖ ꯑꯣꯏꯕ꯭ꯔꯣ
ꯎꯝ ꯑꯦꯝ ꯄꯤ ꯀꯣꯂꯦꯖ ꯑꯦꯝ ꯕꯤ ꯀꯣꯂꯦꯖ
ꯑꯣ
ꯑꯦꯖꯥꯁꯤꯡꯁꯨ ꯈꯪꯗꯦꯗ ꯍꯪ ꯍꯪꯔꯀꯥꯟꯗ ꯈꯪꯗꯦ ꯈꯪꯗꯦ ꯍꯥꯏ
ꯑꯣ ꯇꯞꯅꯨ ꯇꯞꯅꯨ ꯀꯥꯜꯁꯅꯋꯥꯡꯉꯦ ꯍꯥ ꯀꯩꯅꯣꯝ ꯀꯩꯅꯣꯝꯗꯤ ꯌꯥꯝꯅ ꯄꯥꯏꯅꯗꯕꯅꯤꯅ ꯑꯥ ꯐꯥꯔꯁ ꯁꯦꯃꯦꯁꯇꯔ ꯁꯦꯀꯦꯟ ꯁꯦꯃꯦꯁꯇꯔ ꯑꯗꯨꯒꯨꯝꯕ ꯆꯦ ꯆꯥꯡꯅ ꯄꯥꯏꯗꯕꯅꯦꯕꯀꯣ ꯃꯔꯣꯏ ꯑꯣꯏꯕꯁꯦ ꯑꯥ ꯆꯍꯤ ꯂꯣꯏꯕꯒꯤꯗꯣ ꯐꯥꯏꯅꯦꯜ ꯀꯣꯂꯦꯖ ꯑꯣꯏꯔꯝꯗꯥꯏꯅ ꯐꯥꯏꯅꯦꯜ ꯑꯣꯏꯕꯗꯣ ꯑꯗꯨꯗ ꯍꯦꯟꯅ ꯃꯔꯨꯞ ꯑꯗꯨꯗ ꯍꯦꯟꯅ ꯄꯥꯏꯒꯅꯦꯕꯀꯣ ꯒ꯭ꯔꯦꯖ ꯒ꯭ꯔꯦꯖꯨꯑꯦꯁꯟꯒꯤ ꯁꯥꯔꯇꯤꯐꯤꯀꯦꯠ ꯍꯥꯏꯔꯗꯤ ꯑꯗꯨꯗ ꯄꯤꯒꯅꯦꯕꯀꯣ ꯐꯥꯔꯁ ꯁꯦꯃꯦꯁꯇꯔꯒꯤ ꯑꯗꯨꯒꯨꯝꯕꯗ ꯄꯤꯔꯣꯏꯕ ꯑꯗꯨꯃꯥꯏꯅ ꯇꯧꯕꯅꯦ ꯀ꯭ꯂꯥꯁ ꯏꯂꯚꯦꯟꯒꯤ ꯃꯛꯁꯤꯠ ꯄꯥꯏꯗꯦꯗꯅ
ꯑꯥ
ꯑꯣ ꯑꯗꯨꯃꯥꯏꯅ ꯇꯧꯕꯅꯦꯕ ꯃꯣꯏꯁꯨ ꯅꯪ ꯑꯥꯔꯠꯁ ꯂꯧꯕ꯭ꯔꯥ
ꯎ ꯑꯔꯠꯁꯅꯤ ꯍ
ꯑ ꯍꯗ ꯍꯣꯏꯗ ꯐꯌꯦ ꯑꯗꯨꯁꯨ
ꯀ꯭ꯂꯥꯁ ꯑꯦꯂꯚꯦꯟ ꯇꯨꯋꯜꯕꯇ ꯀ꯭ꯂꯥꯁ ꯑꯦꯂꯚꯦꯟ ꯇꯨꯋꯜ ꯁꯥꯏꯟꯁ ꯂꯧꯔꯒ ꯍꯣꯏ ꯍꯧꯖꯤꯛ ꯑꯥꯔꯠꯁ ꯑꯣꯟꯂꯦ
ꯎꯝꯝ ꯌꯥꯝ ꯇꯧꯅꯕꯅꯦ ꯑꯗꯨꯒꯨꯝꯕꯗꯣ ꯀ ꯃꯥꯏ ꯇꯧꯅꯔꯒ ꯂꯥꯛꯅꯦ ꯍꯈꯣꯏ ꯑꯩꯁꯨ ꯀꯣꯂꯦꯖ ꯇꯥꯒꯦ ꯇꯧꯕꯗꯣ ꯑꯗꯨꯃꯥꯏꯅ ꯇꯧꯋꯦꯕꯀꯣ ꯑꯔꯠꯁ ꯅ ꯁꯥꯏꯟꯁꯠꯁ ꯂꯧꯕ ꯇꯧꯕꯗꯣ ꯑꯗꯨꯃꯥꯏꯅ ꯇꯧꯋꯦꯕ
ꯎꯝ
ꯅꯍꯥꯟ ꯊꯣꯡꯕ ꯍꯧꯥꯎꯔꯕꯣ
ꯍꯥꯎꯗ꯭ꯔꯤ
ꯑꯣ ꯈ꯭ꯔꯥꯕꯣ
ꯍꯥꯥ
ꯃꯝ ꯁꯕꯣ ꯃꯃꯥ ꯁꯕꯣ
ꯪꯅꯤꯗ
ꯃꯝꯗ꯭ꯔꯤ ꯅꯨꯡꯗꯥꯡ ꯇꯥꯈ꯭ꯔꯕꯣ ꯍꯥꯏꯕ ꯇꯕꯣ
ꯇꯥꯏ ꯍ
ꯃꯝꯃꯛꯈ꯭ꯔꯕꯣ
ꯑꯣꯃꯝꯗꯤ ꯍꯣꯏ
ꯑꯣ
ꯍꯣꯔꯦꯟꯟꯅ ꯊꯣꯡꯉꯅꯤ
ꯉꯁꯤꯗꯤ ꯅꯣꯡ ꯆꯨꯕ꯭ꯔꯣ ꯀꯃꯥꯏꯅ ꯇꯧꯕ꯭ꯔꯣ
ꯃꯝꯃꯦ
ꯎꯝ ꯐ ꯅꯣꯡ ꯆꯨꯕ꯭ꯔꯣ ꯅꯧꯁꯥ ꯊꯣꯛꯄ꯭ꯔꯣ ꯀꯃꯥꯏꯅ ꯇꯧꯕ꯭ꯔꯣ ꯈꯗꯞ ꯆꯤꯟꯕ꯭ꯔꯣ
ꯁꯤꯁꯤꯡꯟꯅꯤꯔ
ꯑꯣ ꯋꯦꯗꯔ ꯀꯃꯥꯏꯅ ꯇꯧꯒꯦ
ꯍꯣꯏ ꯉꯁꯤꯗꯤ ꯀꯂꯥꯎꯗꯤ ꯇꯧꯋꯦ
ꯑꯣ ꯅꯣꯡꯃꯃꯦ ꯑꯣ ꯏꯪꯉꯝꯃꯅꯤꯒ ꯑꯗꯨꯗꯤ ꯌꯥꯝ ꯌꯥꯝ ꯁꯥꯔꯝꯗꯧꯗꯤ ꯑꯣꯏꯗꯣꯏꯕ ꯍꯣ ꯅꯣꯏ ꯑꯗꯨꯗꯤ ꯌꯥꯝ ꯁꯥꯕ꯭ꯔꯥ
ꯌꯥꯝ
ꯑꯣ
ꯃ
ꯑꯁ ꯅꯪꯅꯦꯉꯣꯟꯅꯨꯡꯉꯥꯏꯇꯦ ꯇꯥꯕ꯭ꯔꯣ ꯅꯪ ꯈꯣꯟꯗꯣ ꯆꯞꯄꯦꯕꯀꯣ ꯅꯦꯠꯋꯥꯛꯛꯇꯣ ꯅꯨꯡꯉꯥꯏꯇꯦꯕ ꯈꯔ ꯍꯧꯖꯤꯛ ꯑꯃꯨꯛ ꯈꯔ ꯐꯥꯔꯦ